ꯇꯥꯔꯕꯨ ꯍꯂꯣ ꯇꯔꯕꯣ ꯇꯥꯕꯤꯔꯕꯣ ꯇꯥꯖ
ꯑꯣ ꯇꯥꯏꯔꯦ
ꯇꯥꯔꯦ ꯑꯥ ꯃꯔꯨꯞꯀꯤ ꯃꯔꯨꯞꯍꯣꯏꯁꯤꯕꯨ ꯀꯩꯅꯣ ꯇꯧꯕ꯭ꯔꯣ ꯅꯣꯡꯒꯥ ꯇꯥꯕꯤꯕ꯭ꯔꯣ ꯍꯧꯖꯤꯛꯀꯟꯁꯤꯕꯨ ꯑꯩꯈꯣꯏ ꯁꯤꯗꯥꯗꯤ ꯅꯣꯡꯁꯦ ꯃꯪꯂꯤ ꯃꯥꯪꯂꯤ ꯇꯧꯋꯦ ꯅꯣꯡꯁꯦ ꯇꯥꯗꯤ ꯇꯥꯔꯝꯃꯦꯕꯀꯣ ꯈꯤꯇꯪ ꯀꯂꯞ ꯇꯥꯔꯝꯕ ꯂꯩ ꯉꯥꯏꯍꯥꯛ ꯃꯃꯥꯡꯗ ꯍꯧꯖꯤꯛꯄꯨꯗꯤ ꯐꯈ꯭ꯔꯦ ꯑꯗꯣ ꯏꯆꯦꯗꯣ ꯑꯩ ꯁꯤꯗ ꯐꯖ ꯐꯖꯅ ꯂꯩꯌꯦꯅ ꯍꯥꯏ ꯍꯥꯏꯕꯤꯈꯣ ꯑꯗꯨꯒ ꯋꯥꯔꯤ ꯃꯈꯥ ꯆꯠꯊꯁꯤ
ꯑꯗꯣ ꯃꯥꯁꯦ ꯑꯁꯨꯝ ꯅ ꯅꯥꯀꯟꯗ ꯂꯩꯕꯅꯦꯕꯀꯣ ꯑꯗꯣ ꯌꯥꯅꯤ ꯑꯗꯨꯝ ꯍꯥꯏꯕꯤꯔꯛꯑꯣ
ꯑ ꯑꯗꯨꯅꯦ ꯉꯁꯥꯏꯒꯤ ꯀꯕꯣꯛ ꯍꯥꯏꯔꯒ ꯀꯕꯣꯛ ꯑꯩꯈꯣꯏꯒꯤ ꯆꯨꯖꯥꯛ ꯀꯕꯣꯛꯅ ꯁꯦꯝꯕ ꯃꯇꯨꯝ ꯇꯥꯕ ꯑꯀꯟꯕꯗꯣ ꯑꯗꯨ ꯑꯗꯣ ꯑꯩꯁꯨ ꯌꯥꯝ ꯄꯥꯝꯃꯦ ꯌꯥꯝ ꯍꯥꯎꯕꯅꯦ ꯑꯗꯨꯗꯣ ꯑꯗꯨꯒ ꯀꯕꯣꯛ ꯅꯠꯇꯕ ꯉꯁꯥꯏꯒꯤ ꯆꯨꯍꯤ ꯅꯨꯡꯒꯤ ꯄꯜꯂꯛꯄꯁꯤꯗ ꯑꯩ ꯑꯃꯈꯛ ꯅꯤꯡꯁꯤꯡꯉꯛꯑꯦ ꯑꯩꯈꯣꯏꯅ ꯊꯥꯏꯅ ꯑꯉꯥꯡ ꯑꯣꯏꯔꯤꯉꯩꯗꯗꯤ ꯆꯥꯔꯝꯃꯦ ꯌꯥꯝꯅ ꯍꯧꯖꯤꯛꯁꯦ ꯐꯪꯏꯕ꯭ꯔꯥ ꯐꯪꯗ꯭ꯔꯕ꯭ꯔꯥꯁꯨ ꯈꯪꯗ꯭ꯔꯦꯕꯀꯣ ꯀꯩꯅꯣꯖꯣ ꯑꯩꯈꯣꯏꯒꯤ ꯃꯪꯒ꯭ꯔꯥ ꯆꯨꯍꯤ ꯃꯪꯒ꯭ꯔꯥ ꯀꯣ ꯆꯨꯍꯤ ꯃꯪꯒ꯭ꯔꯥꯁꯦ ꯍꯧꯖꯤꯛꯀꯥꯟꯁꯦ ꯐꯪꯉꯤꯕ ꯐꯪꯗꯕꯗꯤ ꯈꯪꯗ꯭ꯔꯦ ꯑꯗꯨ ꯇꯧꯕꯇꯕꯨ ꯊꯥꯏꯅꯗꯤ ꯆꯨꯍꯤ ꯃꯪꯒ꯭ꯔꯥꯁꯦ ꯑꯩ ꯌꯥꯝ ꯄꯥꯝꯃꯛꯑꯦ ꯀꯥꯔꯞꯀ ꯇꯧꯕꯁꯦ ꯈꯣꯠꯂꯒꯒ ꯆꯥꯕꯗꯣꯀꯣ ꯌꯥꯝ ꯄꯥꯝꯃꯛꯑꯦ ꯑꯩꯈꯣꯏ ꯃꯅꯥꯛꯇꯁꯨ ꯑꯗꯨꯝ ꯍꯧꯕ ꯂꯩꯔꯝꯃꯦꯕꯀꯣ ꯑꯗꯨꯅ ꯈꯤꯇꯪ ꯀꯥꯕꯒꯤ ꯃꯈꯥꯒꯤꯁꯦ ꯂꯧꯔꯒ ꯃꯨꯟꯅꯔꯒ ꯆꯥꯅꯉꯥꯏꯒꯤ ꯌꯥꯝ ꯍꯣꯠꯅꯕꯗꯣ ꯇꯧꯋꯦꯕꯀꯣ ꯑꯗꯣ ꯆꯨꯍꯤ ꯃꯪꯒꯥꯁꯦ ꯁꯣꯝꯗ ꯆꯥꯕꯤꯔꯛꯇꯕ꯭ꯔꯥ ꯅꯠꯇ꯭ꯔꯒ ꯀꯃꯥꯏꯅ ꯇꯧꯔꯒꯦ ꯃꯍꯥꯎ ꯆꯥꯔꯛꯑꯒꯅ ꯑꯗꯨꯁꯨ ꯍꯥꯏꯔꯞ ꯍꯥꯏꯕꯤꯌꯨꯅꯦ
ꯆꯍꯤ ꯃꯪꯒ ꯃꯪꯒ꯭ꯔꯥꯁꯦꯀꯣ ꯍꯧꯖꯤꯛꯀꯥꯟꯁꯨ ꯑꯗꯨꯝ ꯃꯔꯛ ꯃꯔꯛꯇ ꯕꯖꯥꯔꯗ ꯎꯏꯀꯣ ꯑꯣ ꯀꯩꯊꯦꯜꯗ ꯎꯏꯌꯦꯕꯀꯣ ꯑꯗꯣ ꯀꯩꯅꯣꯁꯦ ꯌꯥꯝ ꯇꯣꯏꯅꯗꯤ ꯎꯗ꯭ꯔꯦ ꯅꯣꯡ ꯐꯥꯗꯣꯛꯀ ꯃꯪꯒ꯭ꯔꯥ ꯃꯇꯝ ꯅꯠꯇ꯭ꯔꯒꯗꯤ ꯊꯣꯏꯅ ꯃꯣꯏꯁꯦ ꯁꯥꯕ ꯑꯣꯏꯗꯦꯕꯀꯣ ꯑꯗꯨꯒ ꯆꯨꯍꯤ ꯂꯣꯟꯕ ꯃꯇꯝ ꯑꯗꯒꯤ ꯑꯗꯣ ꯑꯩꯅ ꯃꯪꯒ꯭ꯔꯥ ꯑꯉꯧꯕꯅ ꯁꯦꯝꯕ ꯆꯨꯍꯤ ꯃꯪꯒ꯭ꯔꯥꯁꯦ ꯑꯁꯤꯗꯒꯤ ꯑꯩꯅ ꯑꯩꯗꯤ ꯑꯃ ꯃꯪꯒ꯭ꯔꯥ ꯑꯉꯥꯡꯕꯅ ꯁꯦꯝꯕꯁꯤꯅ ꯍꯦꯟꯅ ꯄꯥꯝꯅ ꯆꯥꯔꯛꯑꯦ ꯃꯥꯗꯤ ꯃꯣꯟꯁꯨ ꯃꯣꯜꯂꯤ ꯑꯗꯨꯒ ꯊꯨꯝꯁꯨ ꯊꯨꯝꯃꯤꯗꯅꯀꯣ ꯃꯁꯥꯒꯤ ꯑꯣꯏꯅꯁꯨ ꯑꯗꯨꯅ ꯃ ꯆꯨꯍꯤ ꯃꯪꯒ꯭ꯔꯥ ꯑꯉꯥꯡ ꯇꯧꯕꯅ ꯇꯧꯕ ꯆꯨꯍꯤ ꯆꯨꯍꯤꯒ ꯁꯦꯝꯕꯁꯤꯅ ꯍꯦꯟꯅ ꯆꯥꯔꯛꯑꯦ ꯍꯥꯏꯇꯥꯔꯦ ꯆꯨꯍꯤ ꯍꯥꯏꯔꯒ ꯑꯃꯁꯨ ꯅꯤꯡꯁꯤꯡꯉꯛꯑꯦ ꯆꯨꯍꯤꯅ ꯁꯦꯝꯕ ꯑꯃ ꯍꯩꯃꯥꯡꯒ ꯇꯧꯔꯒ ꯍꯩꯃꯥꯡꯗꯣ ꯑꯗꯨꯒ ꯆꯤꯅꯤ ꯑꯉꯥꯡꯕꯗꯨꯒ ꯁꯦꯝꯕꯗꯣ ꯑꯗꯨꯒꯤ ꯃꯍꯥꯎꯁꯤꯗꯤ ꯇꯔꯥ ꯆꯥꯔꯁꯨꯅꯦ ꯁꯨꯛ ꯈꯟꯗꯦ ꯇꯁꯦꯡꯅ ꯍꯥꯏꯔꯛꯄ ꯀꯥꯟꯗ ꯑꯗꯨꯝ ꯆꯥꯅꯤꯡꯕꯗꯨꯀꯣ ꯍꯩꯃꯥꯡꯗꯨꯒ ꯆꯨꯍꯤ ꯑꯉꯥꯡꯕꯗꯨꯒ ꯐꯖꯅ ꯃꯇꯨꯝ ꯇꯥꯔꯒ ꯁꯦꯝꯃꯅꯤ ꯑꯗꯨꯒ ꯕꯇꯜ ꯕꯇꯜꯗꯨ ꯅꯍꯥꯟꯋꯥꯏꯗꯤ ꯃꯈꯥꯏ ꯃꯈꯥꯏꯒ ꯄꯤꯔꯒ ꯌꯣꯜꯂꯦ ꯂꯨꯄꯥ ꯑꯃꯒꯤ ꯑꯅꯤꯒ ꯇꯧꯔꯒ ꯑꯗꯨꯒꯤ ꯈꯨꯍꯥꯎꯁꯤ ꯗꯤ ꯂꯩꯇ꯭ꯔꯦ ꯍꯥꯏꯇꯥꯥꯔꯦ ꯑꯗꯣ ꯁꯣꯝꯗꯤ ꯆꯥꯕꯤꯔꯛꯄ ꯆꯥꯕꯤꯔꯛꯇ꯭ꯔꯕꯗꯤ ꯈꯪꯗꯦ ꯍꯣꯏ ꯃꯔꯨꯞ ꯍꯣꯏꯒꯤ ꯑꯗꯨꯋꯥꯏꯗꯁꯨ ꯐꯪꯉꯝꯒꯅꯤꯅꯗꯤ ꯈꯜꯂꯦ ꯀꯃꯥꯏꯅ ꯇꯧꯕꯤꯔꯛꯀꯦ ꯍꯧꯖꯤꯛ
ꯍꯩꯃꯥꯡꯒ ꯍꯥꯏꯔꯤꯁꯦ ꯑꯃ ꯑꯩꯁꯦ ꯆꯞ ꯆꯥꯕꯗꯤ ꯈꯪ ꯂꯧꯁꯤꯟꯕ ꯉꯝꯗ꯭ꯔꯦꯕꯀꯣ ꯑꯩꯈꯣꯏꯅ ꯃꯃꯤꯡꯗꯨ ꯀꯃꯥꯏꯅ ꯍꯥꯏꯅꯕꯩꯅꯣꯗꯤ ꯈꯪꯗ꯭ꯔꯦ ꯇꯧꯕꯇꯕꯨ ꯑꯗꯨꯝ ꯎꯔꯕꯨꯗꯤ ꯈꯪꯕꯁꯨ ꯌꯥꯏꯕ ꯑꯗꯨꯗ ꯆꯨꯍꯤꯒ ꯍꯥꯏꯔꯛꯄꯁꯤꯗ ꯑꯩꯅ ꯅꯤꯡꯁꯤꯡꯕ ꯑꯃ ꯂꯥꯛꯑꯦꯕꯀꯣ ꯆꯨꯍꯤ ꯃꯄꯥꯛ ꯑꯦ ꯆꯨꯍꯤ ꯍꯩꯉꯥꯜ ꯍꯥꯏꯕ꯭ꯔꯥ ꯑꯃ ꯍꯥꯏꯔꯒ ꯕꯗꯥꯝꯒ ꯈꯤꯇꯪ ꯈꯤꯇꯪ ꯍꯥꯞꯄ ꯃꯄꯥꯛ ꯃꯄꯥꯛ ꯇꯧꯕꯗꯣ ꯃꯄꯥꯛ ꯃꯄꯥꯛ ꯇꯧꯕ ꯕꯗꯥꯝ ꯈꯔ ꯈꯔ ꯌꯥꯎꯕꯗꯣ ꯑꯗꯨꯗꯣ ꯑꯃꯨꯛ ꯅꯤꯡꯁꯤꯡꯍꯜꯂꯦ ꯑꯗꯨꯗꯨꯁꯨ ꯌꯥꯝ ꯍꯥꯎꯕꯅꯦ ꯑꯗꯨꯝ ꯃꯈꯥꯏ ꯃꯈꯥꯏꯒ ꯄꯤꯔꯒ ꯂꯨꯄꯥꯒꯤꯒ ꯂꯩꯕꯗ ꯑꯗꯨꯝ ꯁꯤꯛ ꯁꯤꯛꯇ ꯑꯗꯨꯝ ꯆꯥꯔꯒ ꯂꯩꯕꯗꯣ ꯑꯗꯨꯒ ꯑꯗꯨꯃꯁꯨ ꯌꯥꯝ ꯍꯥꯎꯕꯅꯦ ꯑꯗꯣ ꯁꯤꯃ ꯂꯩꯔꯦ ꯁꯤꯃ ꯅꯠꯇꯕ ꯆꯨꯍꯤ ꯍꯥꯏꯔꯒ ꯊꯥꯏꯅ ꯑꯩꯈꯣꯏꯗꯤ ꯌꯥꯝ ꯆꯥꯔꯛꯑꯦ ꯁꯨꯃꯥꯏꯅ ꯁꯣꯝꯗ ꯆꯥꯔꯛꯄ ꯆꯥꯔꯛꯇꯕꯗꯤ ꯈꯪꯗ꯭ꯔꯦ ꯆꯨꯍꯤꯒ ꯆꯥꯛꯀ ꯇꯣꯠꯄꯁꯦ ꯆꯨꯍꯤꯒ ꯆꯥꯛꯀ ꯇꯣꯠꯄꯁꯤꯗ ꯑꯩꯈꯣꯏꯒꯤ ꯀꯝꯕꯣꯡ ꯍꯥꯏꯗꯅ ꯑꯃꯨ ꯑꯃ ꯂꯩꯕꯅꯦꯕꯀꯣ ꯑꯗꯨ ꯈꯤꯇꯪ ꯍꯥꯞꯆꯤꯜꯂꯅꯤ ꯑꯗꯨꯒ ꯆꯨꯍꯤꯅꯦ ꯆꯥꯛꯅꯦ ꯀꯝꯕꯣꯡꯁꯤꯅꯦ ꯇꯧꯔꯒ ꯇꯣꯠꯄꯗꯣ ꯑꯗꯨ ꯃꯍꯥꯎꯁꯨ ꯌꯥꯝ ꯍꯥꯎꯕꯅꯦꯕꯀꯣ ꯀꯝꯕꯣꯡꯁꯦ ꯂꯧꯗꯣꯏꯅꯤꯀꯣ ꯂꯧꯔꯒ ꯑꯃꯨꯛ ꯈꯤꯇꯪ ꯈꯦꯠꯇꯣꯛꯑꯅꯤ ꯃꯥꯒꯤ ꯀꯥꯕ ꯁꯔꯨꯛ ꯑꯗꯣ ꯑꯗꯨꯒ ꯁꯦꯒꯥꯏꯔꯒ ꯇꯣꯠꯇꯣꯏꯅꯦꯕ ꯃꯨꯁꯤꯟꯒ ꯃꯨꯔꯒ ꯃꯍꯥꯎꯗꯣ ꯌꯥꯝ ꯍꯥꯎꯕꯅꯦ ꯑꯗꯣ ꯁꯣꯝꯗꯤ ꯀꯝꯕꯣꯡꯁꯦ ꯆꯥꯕꯤꯔꯛꯄ꯭ꯔꯥ ꯀꯃꯥꯏꯅ ꯇꯧꯒꯦ ꯍꯥꯏꯕ ꯍꯥꯏꯕꯤꯌꯨꯅꯦ
ꯎꯝ ꯆꯨꯍꯤꯒꯤ ꯃꯇꯥ ꯃꯇꯥꯡꯁꯦ ꯉꯁꯥꯏꯒꯤ ꯍꯩꯃꯥꯡꯒ ꯍꯥꯏꯕꯗꯣ ꯑꯩꯅ ꯆꯤꯅꯤ ꯑꯣꯏꯅ ꯍꯥꯏꯗꯤ ꯆꯨꯍꯤꯗꯒꯤ ꯐꯝꯊꯔꯀꯥꯟꯗ ꯆꯤꯅꯤ ꯑꯉꯥꯡꯕ ꯑꯣꯟꯗꯣꯏꯅꯤꯅꯀꯣ ꯆꯤꯅꯤ ꯑꯉꯥꯡꯕꯗꯨꯒ ꯁꯦꯝꯗꯣꯏꯅꯦꯕ ꯍꯧꯖꯤꯛꯀꯤ ꯀꯩꯅꯣꯁꯦ ꯍꯩꯃꯥꯡꯁꯤꯒ ꯇꯣꯠꯂꯒ ꯃꯇꯨꯝ ꯇꯥꯔꯒ ꯁꯦꯝꯗꯣꯏꯅꯦꯕ ꯑꯗꯨꯃꯥꯏꯅ ꯃꯇꯨꯝ ꯇꯥꯕꯗꯨꯅꯦꯕꯀꯣ ꯑꯩꯅ ꯍꯥꯏꯔꯤꯁꯦ ꯁꯦ ꯑꯗꯨꯁꯨ ꯆꯤꯡꯉꯤ ꯍꯩꯉꯥꯟ ꯑꯗꯨꯝ ꯀꯧꯕꯅꯦ ꯑꯗꯨꯒ ꯂꯩꯕꯥꯛ ꯍꯋꯥꯏ ꯇꯧꯕꯗꯣ ꯍꯧꯖꯤꯛꯁꯨ ꯑꯗꯨꯝ ꯊꯣꯛꯏ ꯊꯣꯛꯏ ꯍꯥꯏꯕꯗꯤ ꯑꯗꯨ ꯈꯔꯗꯤ ꯇꯥꯡꯈꯠꯂꯦ ꯅꯍꯥꯜꯋꯥꯏꯒꯗꯤ ꯃꯥꯟꯅꯗ꯭ꯔꯦꯀꯣ ꯑꯗꯨꯒ ꯑꯗꯨꯝ ꯂꯥꯏ ꯀꯠꯄ ꯂꯥꯏꯗ ꯀꯠꯄ ꯅꯠꯇ꯭ꯔꯒ ꯑꯗꯨꯝ ꯆꯩꯔꯥꯎꯕ ꯁꯨ ꯀꯠꯅꯔꯤꯗꯅꯀꯣ ꯆꯤꯅꯤ ꯍꯩꯉꯥꯟꯒꯨꯝꯕꯁꯦ ꯑꯗꯒꯤ ꯂꯋꯥꯏꯒꯤꯁꯤꯀꯣ ꯑꯗꯨꯒ ꯑ ꯀꯩꯅꯣꯒꯤ ꯁꯨꯝꯅ ꯍꯥꯏꯕꯤꯕ ꯍꯧꯖꯤꯛꯀꯤ ꯑꯃ ꯀꯔꯤ ꯍꯥꯏꯕ ꯀꯥꯎꯒ꯭ꯔꯦ ꯀꯝꯕꯣꯡꯁꯦ ꯀꯝꯕꯣꯡꯁꯦ ꯀꯝꯕꯣꯡꯕꯨꯗꯤ ꯃꯔꯛ ꯃꯔꯛꯇ ꯆꯥꯏ ꯍꯥꯏꯕꯗꯤ ꯊꯣꯛꯄ ꯀꯥꯟꯗꯀꯣ ꯃꯇꯝ ꯑꯣꯏꯕ ꯀꯥꯟꯗ ꯆꯥꯏ ꯑꯩꯈꯣꯏ ꯃꯥꯅ ꯑꯗꯨꯝ ꯀꯩꯊꯦꯜꯗꯒꯤ ꯂꯩꯔꯛꯑꯦ ꯑꯗꯨꯒ ꯆꯨꯍꯤꯁꯤꯗꯤ ꯑꯗꯨꯝ ꯋꯥꯠꯇꯦ ꯍꯥꯏ ꯇꯥꯔꯦ ꯑꯩꯈꯣꯏ ꯃꯥꯗꯤ ꯆꯥꯛ ꯏꯟꯁꯥꯡ ꯆꯥꯕ ꯌꯥꯗꯕ ꯀꯥꯟꯁꯦ ꯑꯗꯨꯝ ꯃꯥꯅꯥ ꯆꯥꯛ ꯏꯟꯖꯥꯡ ꯆꯥꯅꯤꯡ ꯇꯣꯏꯅ ꯈꯜꯂꯣꯅꯦꯀꯣ ꯑꯗꯨꯝ ꯆꯨꯍꯤꯁꯦ ꯋꯥꯠꯇꯅ ꯊꯝꯃꯦꯕ ꯃꯥ ꯆꯨꯍꯤꯗꯣ ꯍꯩꯖꯤꯜꯂꯒ ꯑꯗꯨꯝ ꯆꯥꯗꯣꯏꯅꯦꯕꯀꯣ ꯑꯗꯨꯗ ꯃꯥ ꯃꯁꯥꯁꯨ ꯑꯗꯨꯝ ꯁꯨꯒꯔ ꯍꯥꯏꯗꯤ ꯆꯤꯅꯤꯒꯤ ꯏꯗ ꯆꯤꯅꯤꯒꯤ ꯆꯥꯡꯁꯦ ꯑꯗꯨꯝ ꯅꯦꯝꯅ ꯌꯥꯎꯕꯅꯤꯅ ꯃꯥ ꯑꯗꯨꯝ ꯆꯥꯕꯗ ꯀꯩꯁꯨ ꯀꯥꯏꯗꯦꯅ ꯑꯗꯨꯝ ꯃꯥꯗꯤ ꯏꯟꯖꯥꯡ ꯆꯥꯅꯤꯡꯗꯕ ꯀꯥꯟꯗ ꯑꯗꯨꯃꯥꯏꯅ ꯇꯣꯠꯂꯒ ꯆꯥꯏ ꯑꯩꯁꯨ ꯃꯔꯛ ꯃꯔꯛꯇ ꯁꯨꯝ ꯌꯣꯡꯆꯥꯛꯀꯨꯝꯕ ꯏꯔꯣꯟꯕ ꯆꯥꯔꯨꯕ ꯀꯥꯟꯗ ꯍꯥꯏꯗꯤ ꯆꯤꯅꯤꯒꯨꯝꯕ ꯆꯥꯅꯩꯗꯅꯀꯣ ꯑꯗꯨ ꯀꯥꯟꯗ ꯈꯤꯇꯪ ꯇꯣꯠꯂꯒ ꯆꯥꯏ ꯑꯗꯨꯝ ꯍꯥꯏꯗꯤ ꯑꯊꯨꯝꯕꯁꯤꯁꯨ ꯑꯩꯈꯣꯏꯗꯁꯨ ꯌꯥꯝꯅ ꯆꯥꯕꯁꯨ ꯐꯠꯇꯦꯗꯅꯀꯣ ꯑꯗꯨ ꯃꯔꯛ ꯃꯔꯛꯇꯗꯤ ꯑꯗꯨꯝ ꯆꯥꯏ ꯍꯥꯏꯇꯥꯔꯦ ꯆꯒꯥꯒꯨꯝ ꯀꯥꯔꯞ ꯇꯧꯕꯗꯨꯒ ꯑꯗꯨꯝ ꯍꯥꯏꯗꯤ ꯆꯥꯕꯁꯨ ꯍꯥꯎꯋꯤꯗꯅꯀꯣ ꯌꯥꯝ ꯅꯠꯇꯕꯤꯗ ꯑꯗꯨꯝ ꯈꯔ ꯍꯥꯏꯇꯥꯔꯦꯀꯣ ꯑꯗꯨꯃꯥꯏꯅ ꯇꯧꯋꯦ ꯑꯗꯣ ꯁꯣꯝꯒꯤꯗꯤ ꯍꯧꯖꯤꯛꯀꯥꯟꯁꯤꯕꯨ ꯆꯨꯍꯤ ꯈꯔ ꯐꯪꯕꯤꯔꯤꯕ꯭ꯔꯣ ꯀꯃꯥꯏꯅ ꯇꯧꯒꯦ
ꯆꯨꯍꯤꯁꯦ ꯑꯩꯈꯣꯏꯁꯨ ꯑꯗꯨꯝ ꯂꯩꯗꯤ ꯂꯩꯌꯦ ꯂꯩꯗꯤꯅ ꯂꯩ ꯍꯥꯏꯕꯗꯤ ꯌꯥꯝ ꯀꯟꯅ ꯃꯔꯥꯡ ꯀꯥꯏꯅ ꯂꯩꯇ꯭ꯔꯃꯛꯁꯨ ꯑꯗꯨꯝ ꯕꯣꯇꯜ ꯇꯪꯈꯥꯏꯃꯨꯛꯇꯤ ꯑꯗꯨꯝ ꯂꯩꯕꯗꯨ ꯇꯧꯋꯦꯕꯀꯣ ꯑꯗꯨꯒ ꯆꯨꯍꯤꯁꯦ ꯑꯩꯈꯣꯏ ꯏꯃꯨꯡꯒꯤ ꯑꯣꯏꯅꯗꯤ ꯃꯣꯏ ꯑꯇꯩꯗꯤ ꯀꯌꯥ ꯆꯥꯟꯅꯗꯦ ꯑꯗꯣ ꯑꯩꯗꯤ ꯌꯥꯝ ꯆꯥꯖꯩꯌꯦꯕꯀꯣ ꯆꯥꯖꯩ ꯍꯥꯏꯕꯗꯤ ꯉꯁꯥꯏꯒꯤ ꯆꯥꯛꯀ ꯇꯣꯠꯂꯒ ꯆꯥꯕꯁꯦ ꯑꯩ ꯌꯥꯝ ꯄꯥꯝꯖꯩꯌꯦꯕ ꯑꯗꯨꯝ ꯍꯥꯏꯗꯤ ꯆꯥꯛꯀ ꯌꯥꯝ ꯂꯥꯝ ꯂꯥꯛꯄ ꯑꯗꯒꯤ ꯌꯦꯟꯖꯥꯡꯒꯨꯝꯕ ꯂꯩꯔꯝꯗꯕꯀꯥꯟ ꯂꯩꯔꯛ ꯑꯣꯏꯔꯒꯗꯤ ꯆꯥꯛꯁꯦ ꯑꯗꯨꯝ ꯆꯨꯍꯤ ꯈꯔ ꯍꯥꯞꯆꯤꯜꯂꯒ ꯆꯥꯕꯗ ꯏꯅꯔꯖꯤꯁꯤꯁꯨ ꯕꯛ ꯀꯥꯕꯩ ꯇꯥꯏꯞꯇꯒ ꯇꯧꯖꯕꯗꯣ ꯄꯥꯝꯅꯔꯁꯨ ꯆꯥꯖꯕꯅꯤꯅꯀꯣ ꯑꯗꯨꯅ ꯑꯗꯨꯃꯥꯏꯅ ꯇꯧꯋꯦ ꯑꯗꯨꯅ ꯆꯨꯍꯤꯗꯤ ꯑꯗꯨꯝ ꯋꯥꯠꯇꯤ ꯋꯥꯠꯇꯦ ꯑꯩꯈꯣꯏꯒꯤꯁꯨ ꯍꯣꯏ ꯈꯤꯇꯪ ꯂꯤꯕ ꯈꯣꯠꯄ ꯑꯗꯨꯃꯥꯏꯅ ꯀꯨꯏꯅꯒ ꯊꯝꯈꯤꯕꯒꯤ ꯇꯧꯕ ꯈꯣꯠꯄꯗꯤ ꯌꯥꯎꯋꯦꯕꯀꯣ ꯕꯣꯇꯜꯁꯦ ꯐꯠ ꯍꯥꯡꯗꯣꯛꯄꯗ ꯅꯨꯡꯁꯤꯠꯀ ꯕꯛꯀ ꯀꯥꯈꯠꯄꯤꯗꯣ ꯃꯥꯏꯗꯒ ꯊꯣꯝꯒꯦ ꯇꯧꯕꯗꯣ ꯃꯈꯨꯝꯗꯨꯅꯒ ꯑꯗꯨꯃꯥꯏꯅ ꯇꯧꯕꯁꯨ ꯌꯥꯎꯋꯦ ꯑꯗꯨꯝ ꯑ ꯆꯨꯍꯤꯁꯦ ꯑꯗꯨꯝ ꯂꯩꯗꯤ ꯂꯩꯌꯦ ꯑꯗꯨ ꯌꯥꯝ ꯇꯣꯏꯅ ꯆꯥꯕꯁꯨ ꯆꯥꯕꯗꯤ ꯅꯠꯇꯦ ꯑꯩꯁꯨ ꯑꯗꯨꯒ ꯀꯝꯕꯣꯡꯗꯨꯗꯤꯅꯦ ꯑꯩꯗꯤ ꯆꯥꯈꯤꯗꯕꯁꯦ ꯑꯣꯟ ꯌꯥꯝ ꯊꯤꯅ ꯀꯨꯏꯈ꯭ꯔꯦ ꯑꯉꯥꯡ ꯑꯣꯏꯔꯤꯉꯩꯗ ꯆꯥꯈꯤꯕꯗꯨꯗꯒꯤ ꯀꯩꯁꯨ ꯆꯥꯈꯤꯗ꯭ꯔꯦꯕ ꯀꯝꯕꯣꯡꯁꯦ ꯑꯩꯗꯤ ꯐꯪꯉꯤꯕ꯭ꯔꯥ ꯐꯪꯗꯕ꯭ꯔꯥꯐꯥꯎ ꯈꯪꯗ꯭ꯔꯦꯕ ꯀꯝꯕꯣꯡꯒꯤ ꯃꯇꯥꯡꯁꯤꯃ ꯑꯗꯣ ꯀꯝꯕꯣꯡꯒꯤ ꯃꯇꯥꯡꯁꯤꯃ ꯂꯣꯏꯁꯤꯜꯂꯕ ꯃꯇꯨꯡꯗ ꯑꯇꯣꯞꯄ ꯌꯦꯟꯁꯥꯡ ꯃꯔꯝꯗ ꯑꯃꯨꯛ ꯂꯥꯛꯆꯒꯦ ꯊꯔꯣꯏ ꯊꯣꯡꯕꯒꯤ ꯃꯇꯥꯡꯁꯦ ꯊꯔꯣꯏꯁꯦ ꯁꯣꯝ ꯄꯥꯝꯕꯤꯔꯛꯄ꯭ꯔꯥ ꯀꯃꯥꯏꯅ ꯇꯧꯏ ꯑꯗꯨꯒ ꯁꯣꯝ ꯊꯔꯣꯏ ꯊꯣꯡꯕ ꯈꯣꯠꯄ ꯌꯥꯎꯕꯤꯈ꯭ꯔꯕ ꯊꯔꯣꯏ ꯊꯣꯡꯕꯁꯦ ꯀꯃꯥꯏꯅ ꯊꯣꯡꯉꯦ ꯍꯥꯏꯕꯗꯣ ꯑꯗꯨ ꯈꯔ ꯍꯥꯏꯔꯞ ꯍꯥꯏꯕꯤꯌꯨꯅꯦ
ꯊꯔꯣꯏ ꯊꯣꯡꯕꯁꯦ ꯍꯣꯏ ꯊꯔꯣꯏ ꯊꯣꯡꯕ ꯂꯥꯛꯇ꯭ꯔꯤꯀꯥꯟꯗ ꯃꯔꯨꯞꯀꯤ ꯌꯥꯝꯅ ꯄꯥꯝꯖꯕ ꯍꯥꯏꯗꯤ ꯃꯇꯝ ꯑꯍꯥꯡꯕ ꯀꯥꯟꯗ ꯆꯥꯕꯤꯕ ꯑꯗꯨꯒꯨꯝꯕ ꯌꯥꯝ ꯍꯥꯎꯕ ꯆꯨꯍꯤꯁꯦ ꯈꯪꯖꯕꯒꯤꯗꯃꯛꯇ ꯌꯥꯝ ꯅꯨꯡꯉꯥꯏꯖꯔꯦ ꯑꯗꯨ ꯑꯗꯨꯒ ꯀꯩꯅꯣꯁꯦ ꯁꯣꯝꯅ ꯍꯥꯏꯕꯤꯕ ꯊꯔꯣꯏ ꯊꯣꯡꯕꯁꯦ ꯑꯩꯈꯣꯏꯒꯤꯗꯤ ꯊꯔꯣꯏ ꯑꯩꯒꯤ ꯊꯔꯣꯏ ꯊꯣꯡꯕꯁꯤꯃ ꯃꯈꯜ ꯃꯈꯜ ꯂꯩꯗꯅꯀꯣ ꯊꯔꯣꯏꯁꯤꯃꯛꯇꯕꯨ ꯂꯥꯏ ꯊꯔꯣꯏ ꯂꯩ ꯅꯨꯡ ꯊꯔꯣꯏ ꯂꯩ ꯂꯧꯕꯨꯛ ꯊꯔꯣꯏ ꯂꯩ ꯊꯔꯣꯏꯁꯤ ꯃꯈꯜ ꯃꯈꯜ ꯂꯩ ꯍꯥꯏꯔꯤꯕ ꯑꯗꯨꯅ ꯑꯩꯅ ꯄꯥ ꯈ꯭ꯋꯥꯏꯗꯩ ꯄꯥꯝꯕꯁꯦ ꯅꯨꯡꯊꯔꯣꯏꯁꯤꯅꯦꯕ ꯅꯨꯡꯊꯔꯣꯏꯁꯤꯅ ꯑꯃꯨꯛ ꯃꯍꯤꯁꯦ ꯌꯥꯝ ꯍꯥꯎꯋꯦꯕ ꯅꯨꯡꯊꯔꯣꯏ ꯒꯤ ꯃꯍꯤꯁꯦ ꯇꯨꯔꯦꯜꯗ ꯐꯪꯕ ꯅꯨꯡ ꯊꯔꯣꯏꯁꯦ ꯀꯨꯞꯇꯛꯀ ꯇꯧꯔꯒꯀꯣꯀꯣ ꯑꯗꯨꯒ ꯂꯕꯨꯛ ꯊꯔꯣꯏꯁꯨ ꯍꯥꯎꯋꯤ ꯂꯥꯏ ꯊꯔꯣꯏꯒꯤ ꯃꯍꯥꯎꯁꯨ ꯇꯣꯡꯉꯥꯂꯦꯀꯣ ꯑꯗꯨꯒ ꯑꯅꯝꯕꯅ ꯊꯔꯣꯏ ꯊꯣꯡꯕꯒꯤ ꯃꯑꯣꯡ ꯃꯇꯧꯁꯦ ꯑꯅꯝꯕꯅ ꯑꯍꯥꯟꯕꯗ ꯐꯨꯠꯇꯣꯛꯑꯅꯤ ꯐꯖꯅ ꯊꯨꯝꯈꯤꯇꯪ ꯍꯥꯞꯄ ꯐꯨꯠꯇꯣꯛꯑꯅꯤ ꯃꯨꯟꯅ ꯐꯨꯠꯇꯣꯛꯑꯅꯤ ꯑꯗꯨꯒ ꯂꯧꯊꯣꯛꯑ ꯃꯇꯨꯡꯗ ꯈꯥꯡ ꯑꯃꯗ ꯐꯖꯅ ꯑꯃꯨꯛ ꯉꯧꯔꯅꯤ ꯏꯁꯤꯡ ꯀꯪꯅꯕꯀꯣ ꯏꯁꯤꯡꯗꯣ ꯀꯪꯉꯦ ꯍꯥꯏꯕ ꯀꯥꯟꯗ ꯑꯃꯨꯛ ꯂꯧꯊꯣꯛꯑꯅꯤ ꯂꯧꯊꯣꯛꯑ ꯃꯇꯨꯡꯗ ꯊꯥꯎ ꯌꯩꯕꯅꯤ ꯈꯪꯗꯦ ꯊꯥꯎ ꯌꯩꯗꯅ ꯊꯣꯡꯕꯅꯤ ꯈꯪꯗꯦ ꯑꯗꯨꯃꯥꯏꯅ ꯇꯧꯔꯒ ꯀꯩꯅꯣꯗꯣ ꯃꯔꯨ ꯃꯔ ꯃꯔꯨꯝ ꯃꯔ ꯍꯥꯏꯁꯦ ꯅꯥꯀꯨꯞ ꯅꯄꯥꯛꯄꯤ ꯃꯈꯩꯗꯣ ꯊꯥꯗꯔꯅꯤ ꯑꯗꯨꯒ ꯑꯥ ꯉꯧꯕ ꯌꯥꯕ ꯉꯧꯔꯅꯤ ꯈꯥꯃꯦꯟ ꯑꯁꯤꯟ ꯍꯥꯞꯀꯦꯔꯥ ꯁꯧꯒꯔꯤ ꯍꯥꯞ ꯀꯦꯔꯥ ꯑꯗꯨ ꯐꯖꯅ ꯁꯦꯝꯕꯤꯔꯒ ꯊꯝꯃꯅꯤ ꯑꯗꯨꯒ ꯊꯔꯣꯏꯗꯣ ꯍꯥꯞ ꯍꯥꯞꯄꯒ ꯐꯖꯅ ꯑꯣꯠꯄꯤꯔꯒ ꯑꯗꯨꯃꯥꯏꯅ ꯇꯧꯔꯒ ꯊꯣꯡꯉꯦ ꯑꯗꯣ ꯑꯂꯨ ꯍꯥꯞꯄꯒꯅ ꯑꯃꯨꯛ ꯑꯂꯨꯗꯣ ꯍꯥꯟꯅ ꯍꯥꯞꯄꯦ ꯑꯗꯣ ꯑꯂꯨ ꯍꯥꯞꯇ꯭ꯔꯒꯅ ꯑꯃꯨꯛ ꯑꯗꯨꯃꯥꯏꯅ ꯇꯧꯔꯒ ꯏꯁꯤꯡ ꯍꯥꯏꯁꯤꯜꯂꯒ ꯑꯗꯨꯝ ꯊꯔꯣꯏꯗꯣ ꯐꯖꯅ ꯑꯗꯨꯝ ꯊꯣꯡꯉꯦ ꯈꯥꯃꯦꯟꯁꯤꯟꯗꯣ ꯀꯣꯟꯅ ꯊꯥꯛꯄ ꯌꯥꯎꯏ ꯅꯠꯇ꯭ꯔꯒ ꯍꯥꯟꯅ ꯊꯥꯛꯄ ꯌꯥꯎꯏ ꯑꯗꯨ ꯃꯤ ꯃꯤꯒꯤ ꯑꯄꯥꯝꯕꯅꯤꯀꯣ ꯑꯗꯨꯒ ꯈ꯭ꯋꯥꯏꯗꯒꯤ ꯍꯥꯎꯕꯗꯤ ꯑꯥ ꯀꯩꯅꯣꯒꯨꯝꯕꯁꯦ ꯑꯥ ꯉꯁꯥꯏꯒꯤ ꯀꯩꯅꯣꯒꯨꯝꯕ ꯑ ꯃꯅꯥ ꯑꯃ ꯂꯩꯕꯅꯤꯅꯦ ꯑꯩꯁꯦ ꯃꯨꯛ ꯊ꯭ꯔꯨꯕꯤ ꯃꯨꯛꯊ꯭ꯔꯨꯕꯤ ꯃꯅꯥꯒꯨꯝꯕꯁꯦ ꯌꯥꯝ ꯄꯥ ꯌꯥꯝ ꯌꯥꯝ ꯆꯥꯅꯩꯀꯣ ꯑꯗꯨꯒ ꯉꯥꯏꯔꯣꯡ ꯁꯨ ꯑꯗꯨꯝ ꯍꯥꯎꯕꯅꯦ ꯊꯥꯛ ꯍꯥꯞꯄꯗꯀꯣ ꯑꯗꯨꯒ ꯃꯤ ꯈꯔ ꯑꯃꯗꯤ ꯄꯨꯂꯩ ꯃꯥꯟꯕꯤ ꯄꯨꯂꯩꯒꯨꯝꯕ ꯍꯥꯞꯄꯦ ꯑꯗꯨꯒ ꯑꯩꯅ ꯆꯥꯕꯗꯀꯣ ꯅꯣꯡꯃ ꯑꯩꯈꯣꯏ ꯑꯩꯈꯣꯏꯒꯤ ꯁ꯭ꯀꯨꯜ ꯃꯅꯥꯛꯇ ꯗ ꯆꯥꯕꯗ ꯀꯩꯅꯣꯒꯨꯝꯕ ꯁꯣꯏꯕꯨꯝꯒꯨꯝꯕ ꯍꯥꯞꯄꯁꯨ ꯊꯦꯡꯅꯩ ꯑꯗꯨꯝ ꯍꯥꯎꯋꯦ ꯑꯗꯨ ꯑꯗꯨ ꯁꯣꯏꯕꯨꯝꯒꯨꯝꯕ ꯍꯥꯞꯄꯁꯤꯅ ꯑꯃꯨꯛ ꯊꯔꯣꯏꯒꯤ ꯃꯍꯥꯎꯁꯦ ꯍꯦꯛꯇ ꯍꯥꯠꯂꯦꯕꯀꯣ ꯑꯗꯨꯃꯥꯏꯅ ꯇꯧꯋꯦ ꯑꯗꯨ ꯍꯥꯞꯇ꯭ꯔꯒꯅ ꯑꯃꯨꯛ ꯊꯔꯣꯏꯒꯤ ꯊꯔꯣꯏꯒꯤ ꯃꯁꯥꯒꯤ ꯃꯍꯥꯎ ꯑꯃ ꯊꯣꯛꯄꯤꯗꯣ ꯑꯗꯨꯃꯥꯏꯅ ꯊꯣꯛꯑꯦ ꯍꯥꯏꯇꯥꯔꯦꯀꯣ ꯑ ꯁꯣꯝꯒꯤ ꯑꯄꯥꯝꯕ ꯊꯥꯔꯣꯏ ꯁ꯭ꯇꯥꯏꯜꯁꯦꯔ ꯍꯥꯏꯗꯤ ꯃꯑꯣꯡꯁꯦ ꯀꯔꯝ ꯀꯔꯝꯕ ꯃꯑꯣꯡꯗ ꯄꯥꯝꯒꯦ ꯀꯃꯥꯏꯅ ꯇꯧꯒꯦ ꯍꯥꯏꯕꯤꯔꯛꯑꯣ
ꯊꯔꯣꯏꯁꯦ ꯍꯣꯏ ꯂꯥꯏ ꯊꯔꯣꯏꯁꯦ ꯍꯥꯎꯔꯝꯕꯗꯤ ꯌꯥꯏꯀꯣ ꯑꯗꯣ ꯑꯩꯒꯤ ꯑꯣꯏꯅꯗꯤ ꯂꯥꯏ ꯊꯔꯣꯏꯒꯨꯝꯕꯁꯤꯗꯤ ꯄꯥꯛꯅ ꯌꯥꯝ ꯌꯥꯝꯅ ꯆꯥꯕꯗꯨ ꯑꯣꯏꯗꯦꯕ ꯑꯩꯈꯣꯏꯒꯤ ꯂꯥꯏꯒꯤ ꯃꯃꯤꯡꯒꯤ ꯆꯥꯗꯕ ꯌꯥꯗꯕꯒꯤ ꯑꯗꯨꯝ ꯑ ꯑꯍꯨꯝ ꯃꯔꯤ ꯃꯉꯥ ꯀꯨꯌꯥꯃꯕꯤꯗ ꯇꯔꯥꯕꯨ ꯍꯥꯏꯔꯣꯅꯦ ꯆꯥꯕꯁꯦ ꯁꯨꯃꯥꯏꯅ ꯑꯣꯏꯌꯦꯕ ꯑꯗꯨꯅ ꯂꯥꯏ ꯊꯔꯣꯏꯁꯤꯃ ꯑꯩ ꯌꯥꯝ ꯀꯟꯅ ꯑꯩꯉꯣꯟꯗ ꯅꯣꯂꯦꯖ ꯂꯩꯖꯗ꯭ꯔꯦ ꯍꯥꯏ ꯇꯔꯦ ꯑꯩꯅ ꯆꯥꯔꯤꯁꯦ ꯀꯔꯤ ꯊꯔꯣꯏ ꯀꯧꯒꯦꯗꯤ ꯈꯪꯗꯦ ꯑꯗꯨꯏꯁꯨ ꯔꯥꯎꯟꯒ ꯇꯥꯇꯛ ꯇꯧꯔꯒ ꯄꯤꯛꯇꯛ ꯇꯧꯕ ꯑꯗꯨꯒꯤ ꯊꯔꯣꯏꯗꯨꯅꯦꯕ ꯑꯩꯅ ꯑꯩꯈꯣꯏꯅ ꯆꯥꯕ ꯀꯥꯟꯗ ꯌꯥꯝ ꯌꯥꯝ ꯆꯥꯕ ꯐꯪꯉꯤꯁꯤꯅ ꯍꯥꯏꯗꯤ ꯃꯣꯏꯗꯤ ꯌꯥꯝ ꯐꯪꯕꯗꯨ ꯑꯣꯏꯕ ꯂꯥꯏ ꯊꯔꯣꯏ ꯑꯣꯏꯁꯤꯅ ꯌꯥꯝ ꯇꯥꯡꯅ ꯐꯪꯕꯩ ꯇꯥꯏꯞꯇ ꯇꯧꯕꯗꯣ ꯑꯗꯨꯅ ꯍꯧꯖꯤꯛꯀꯤ ꯊꯔꯣꯏ ꯃꯈꯜ ꯑꯃꯁꯦ ꯁꯤꯅ ꯍꯦꯟꯅ ꯆꯥꯖꯩꯌꯦꯕ ꯑꯩꯒꯤ ꯑꯣꯏꯅꯗꯤ ꯑꯗꯣ ꯊꯔꯣꯏꯁꯤꯁꯨ ꯑꯗꯨꯝ ꯄꯥꯝꯃꯦ ꯌꯥꯝ ꯍꯥꯎꯋꯦ ꯍꯥꯏꯇꯥꯔꯦ ꯑꯗꯣ ꯉꯁꯥꯏꯒꯤ ꯊꯔꯣꯏ ꯆꯨꯞꯄꯗ ꯑꯩꯈꯣꯏꯒꯤ ꯃꯊꯨꯟ ꯆꯨꯞꯄꯒ ꯆꯨꯞꯄꯁꯨ ꯊꯣꯛꯂꯛꯇꯕꯒ ꯂꯩꯗꯅꯀꯣ ꯑꯗꯨꯝ ꯀꯥꯟꯗꯗꯤ ꯑꯃꯨꯛꯃꯨꯛ ꯁꯥꯎꯅꯤꯡꯕꯁꯨ ꯌꯥꯎꯋꯦ ꯁꯥꯎꯅꯤꯡꯃꯟꯗꯅ ꯑꯗꯨꯝ ꯈꯥꯏꯕꯗꯣ ꯌꯥꯅꯒ ꯆꯤꯈꯥꯏꯔꯒ ꯆꯥꯗꯗꯤ ꯆꯥꯅꯤ ꯀꯥꯏꯅ ꯑꯗꯨꯃꯥꯏꯅ ꯆꯥꯕꯁꯨ ꯑꯗꯨꯝ ꯌꯥꯎꯋꯦ ꯑꯗꯣ ꯁꯣꯝꯗꯤ ꯇꯧꯕꯤꯔꯛꯇꯕ꯭ꯔꯥ ꯀꯃꯥꯏꯅ ꯇꯧꯒꯦ
ꯌꯥꯎꯔꯤꯃꯤꯗ ꯑꯗꯨꯝ ꯊꯣꯛꯇꯕ ꯃꯟꯃꯥꯏ ꯀꯛꯇꯕꯒꯨꯝꯕ ꯃꯅꯤꯡ ꯀꯛꯇꯕꯒꯨꯝꯕ ꯌꯥꯎꯕ ꯀꯥꯟꯗ ꯑꯗꯨꯃꯥꯏꯅ ꯊꯨꯒꯥꯏꯔꯒ ꯆꯥꯏ ꯑꯗꯣ ꯑꯩꯅ ꯈ꯭ꯋꯥꯏ ꯈꯋꯥꯏ ꯍꯥꯎꯕꯗꯤ ꯊꯧꯔꯣꯏ ꯊꯣꯡꯕꯗꯨꯗ ꯃꯪꯒꯜ ꯑꯇꯥꯎꯕ ꯈꯤꯇꯪꯒ ꯍꯥꯞꯄꯒꯀꯣ ꯅꯍꯥꯟꯋꯥꯏ ꯇꯨꯏꯁꯟ ꯆꯠꯄꯗꯒ ꯆꯥꯕꯗꯣ ꯑꯗꯨꯒꯨꯝꯕꯗꯣ ꯌꯥꯝ ꯅꯤꯡꯁꯤꯡꯉꯦ ꯍꯥꯏꯇꯥꯔꯦ ꯊꯥꯈꯔꯒ ꯑꯗꯩ ꯃꯒꯟ ꯑꯇꯥꯎꯕꯗꯣ ꯊꯥꯔꯣꯏ ꯊꯣꯡꯕꯗꯨꯗ ꯍꯥꯞꯄꯗꯣ ꯈꯨꯍꯥꯎ ꯑꯃ ꯇꯧꯕꯅꯤꯀꯣ ꯎꯝ ꯐꯔꯦ ꯑꯗꯨꯗꯤ ꯃꯇꯨꯡꯗ ꯑꯃꯨꯛ ꯐꯥꯎ ꯐꯥꯎꯅꯔꯁꯤꯗ
ꯌꯥꯝ ꯅꯨꯡꯉꯥꯏꯖꯔꯦ ꯌꯥꯝ ꯅꯨꯡꯉꯥꯏꯖꯔꯦ